ꯍꯜꯂꯣ ꯇꯥꯕ꯭ꯔꯣ
ꯀꯩ ꯄꯥꯝꯒꯦ
ꯆ ꯏꯁꯤ ꯃꯔ
ꯃꯅꯣ ꯀ
ꯍ ꯀꯧꯅꯣ ꯕ꯭ꯔꯣ ꯆꯣꯞ ꯆꯣꯞꯅ ꯁꯥꯏꯗꯨꯕꯨ
ꯎꯝ ꯄꯩꯁꯥ ꯊꯝꯐꯝꯝ ꯂꯩꯇꯦꯅ ꯑꯆꯥꯥꯕ ꯈꯔ ꯂꯩ ꯆꯥ ꯐꯅꯕꯅꯤ
ꯑꯣ ꯁꯝ ꯆꯥꯕ ꯐꯪꯗꯕ ꯃꯤꯅ ꯍꯥꯏꯐꯦꯠꯇꯪ ꯄꯤꯔꯝꯕ ꯃꯥꯜꯂꯤꯗ
ꯅꯅꯥ ꯂꯥꯏꯔꯕꯅꯗꯤ ꯈꯪꯉꯣꯏ ꯁꯤꯒꯨꯝꯕꯗꯨꯗꯤ
ꯂꯥꯅ
ꯑꯈꯣꯏ
ꯂꯥꯛꯑꯣ ꯀꯣꯏꯆꯧꯁꯤꯦ ꯅ ꯌꯨꯖꯩ ꯑꯩꯈꯥꯏꯨꯖꯩ
ꯏꯖꯥꯡ ꯔ ꯑꯃ ꯀꯣꯡ ꯉꯝꯖꯒ ꯀꯃꯥꯏꯅ ꯀꯣꯏꯠꯂ ꯂꯩꯗꯣꯏꯅꯣ
ꯀꯣꯏ ꯂꯩꯔꯨꯁꯦ
ꯀꯣꯏꯕꯁꯤꯕꯨ ꯄꯩꯁꯥ ꯌꯥꯎꯗꯕꯤ ꯌꯥꯕ꯭ꯔꯣ
ꯌꯥꯏꯌꯦ ꯂꯥꯛꯑꯣ ꯂꯩꯌꯨꯁꯦ
ꯑꯦꯀꯥꯎꯟꯒ ꯄꯩꯁꯥ ꯑꯃ ꯌꯥꯎꯗꯔꯦ ꯁꯅꯥꯝꯆꯥꯗ ꯂꯤꯁꯤꯡ ꯑꯃ ꯅꯤꯇ ꯂꯧ ꯇꯥꯔꯦ
ꯀꯔꯤ
ꯁꯅꯥꯝꯅꯥꯗꯩ ꯄꯩꯁꯥ ꯈꯔ ꯀꯥꯞꯍꯜꯂꯛ ꯇꯥꯔꯦ
ꯀꯄꯂꯣ
ꯂꯥꯏꯔꯔꯦ
ꯂꯥꯏꯔꯔꯦ
ꯊꯕꯛ ꯁꯨꯔ ꯂꯥꯏꯔꯔꯦ ꯍꯦꯟꯅ ꯅ ꯂꯨꯄꯥ ꯆꯥꯎꯉꯥ ꯐꯥꯎ ꯌꯥꯎꯗ꯭ꯔꯦ ꯑꯦꯀꯥꯎꯟ
ꯁꯅꯥ ꯁꯨꯔꯤꯕ ꯕ꯭ꯔꯣꯅ ꯄꯩꯁꯥ ꯂꯩ ꯄꯥꯏꯗꯣꯏꯁꯦ ꯀꯃꯥꯏꯅ ꯇꯧꯔꯤꯅꯣ
ꯑꯩꯅ ꯂꯤꯛꯁꯟꯕ
ꯑꯣ ꯁꯣꯔꯤ ꯁꯣꯔꯤ
ꯁꯅꯥꯒꯤ ꯈꯣꯡꯒꯨꯞ ꯑꯝꯇ ꯇꯣꯡꯒꯦ
ꯁꯅꯥ ꯈꯣꯡꯎꯞ ꯑꯝꯇ ꯇꯣꯡꯒꯦ
ꯇꯣꯡꯉꯨ ꯇꯣꯡꯉꯨ ꯀꯩꯁꯨ ꯀꯥꯏꯗꯦ ꯀꯥꯏꯕ ꯂꯩꯇꯦ ꯃꯣꯏ ꯀꯩꯅꯣꯅꯦ ꯁꯅꯥꯏꯈꯣꯡꯎꯞ ꯁꯟ ꯑꯃꯅ ꯁꯥꯔ ꯌꯥꯔꯣꯏꯗ꯭ꯔꯣ
ꯑꯝꯍ ꯈꯣꯡꯕꯤꯗꯨꯐꯥꯎ ꯀꯨꯞꯄ ꯇꯣ ꯃꯣꯏ ꯄꯥꯟꯅ ꯌꯩꯔꯗꯤ ꯅꯪ ꯈꯣꯝꯕꯤ ꯈꯣꯡꯅꯥꯎꯕꯤ ꯑꯆꯧꯕꯗꯨꯕꯥꯎ ꯀꯨꯞꯄ ꯊꯝꯕ
ꯑꯗꯨ ꯀꯩꯅꯣꯕ ꯅꯪꯅ ꯁꯅꯥꯏ ꯀꯨꯞ ꯁꯥꯒꯦ ꯍꯥꯏꯁꯤꯕꯣ ꯑꯩ ꯉꯛꯄ ꯍꯥꯏꯇꯦ ꯁꯟ ꯑꯃꯗ
ꯏꯟ ꯇꯔꯝꯁ ꯑꯣꯐ ꯀꯦꯖꯤꯗ ꯂꯩꯕ ꯍꯥꯏꯇꯥꯔꯦ ꯀꯦꯖꯤ ꯑꯅꯤ ꯀꯦꯖꯤ ꯑꯍꯨꯝꯒꯨꯝ ꯑꯃꯅ ꯌꯥꯗꯧ ꯃꯥꯜꯂꯦ ꯑꯗꯣ ꯌꯦꯡꯉꯒ ꯈꯔ ꯐꯖꯅ ꯀꯦꯖꯤ ꯑꯃ ꯀꯦꯖꯤ ꯃꯉꯥꯃꯨꯛꯇ ꯂꯩꯕꯅꯦ ꯑꯩꯅ ꯅꯥꯝꯃꯁꯥꯔꯥ ꯑꯇꯣꯞꯄ ꯈꯔ ꯁꯤꯖꯤꯟꯅꯖꯔ ꯇꯧꯅꯤ ꯑꯗꯣ ꯆꯣ ꯌꯦꯠꯀꯤ ꯃꯅꯥ ꯁꯥꯔꯒꯦ ꯒꯣꯜꯗꯟ ꯕꯨ
ꯑꯣ ꯁꯥꯁ ꯀꯩꯅꯣꯗꯤ ꯁꯅꯥ ꯍꯥꯏꯁꯦ ꯕ꯭ꯔꯣꯒꯤ ꯀꯩꯅꯣꯗꯨꯔꯥ ꯈꯩ ꯈꯩꯅꯤ ꯀꯧꯇꯥꯒꯨꯝꯕ ꯀꯩꯅꯣ ꯃꯌꯥꯝ ꯂꯩꯕꯗꯨꯔꯣ ꯌꯣꯠ
ꯀꯥꯃꯣ ꯂꯤꯌꯣꯅꯥꯜ ꯃꯁꯤꯗ ꯄꯤꯅꯕ ꯍꯟꯗꯛꯀꯤ ꯒꯣꯜꯗꯟꯕꯨ ꯗꯥꯏꯔꯦ ꯑꯣꯏꯅ ꯄꯤꯔꯒꯦ ꯁꯅꯥꯒꯤ
ꯎꯝ
ꯃꯣꯏꯗꯨ ꯁꯅꯥꯒꯤ ꯑꯁꯦꯡꯕ ꯅꯠꯇꯦꯅꯦ ꯃꯣꯏ ꯄꯤꯔꯤꯗꯣ
ꯑꯩ ꯈꯪꯗꯦꯗ ꯑꯗꯨꯗꯤ ꯑꯣꯏꯔꯝꯃꯣꯏꯗ
ꯁꯅꯥꯅ ꯀꯩꯅꯣ ꯇꯧꯕꯅꯦ ꯍꯥꯏꯌꯦ
ꯑꯁꯦꯡꯕ ꯂꯨ ꯑꯣꯏꯔꯣꯏꯌꯦ
ꯍꯥꯅ ꯄꯦꯟꯇꯦꯠ ꯍꯥꯏꯕ꯭ꯔꯥ ꯄ꯭ꯂꯥꯇꯦꯠ ꯍꯥꯏꯕ꯭꯭ꯔꯥ
ꯀꯥꯏꯗꯤ ꯁꯅꯥ ꯃꯄꯨꯝ ꯑꯣꯏꯔꯗꯤꯉꯣ ꯊꯥꯡꯒꯠꯄꯧ ꯉꯝꯃꯣꯏ
ꯉꯝꯅꯤ ꯊꯥꯡꯒꯠꯄꯩ
ꯑꯗꯨꯗꯤ ꯂꯨꯝꯃꯅꯦꯕ ꯄꯨꯔꯛꯏꯁꯦ
ꯃꯣꯏꯗꯣ ꯂꯨꯝ ꯂꯨꯝ ꯂꯥꯎꯔꯤꯗꯨꯗꯤ ꯃꯣꯏ ꯄꯥꯏꯕ ꯀꯥꯟꯗ
ꯌꯨꯝ ꯌꯨꯝ ꯂꯥꯎꯁꯨ ꯁꯅꯥꯒ ꯈꯦꯠꯅꯅꯤ ꯌꯣꯠ ꯑꯇꯩꯒ
ꯈꯦꯠꯅꯩ ꯁꯅꯥꯗꯤ ꯌꯥꯝ ꯂꯨꯝꯃꯦ ꯁꯅꯥꯗꯤ ꯌꯥꯝ ꯂꯨꯝꯃꯤ
ꯋꯥꯜꯀꯞ ꯇ꯭ꯔꯣꯐꯤꯒꯗꯨ ꯃꯅꯨꯡꯗꯨ ꯐꯨꯜꯂꯒꯗꯤ ꯊꯥꯡꯒꯠ ꯉꯝꯃꯣꯏ ꯍꯥꯏꯔꯤ
ꯂꯨꯝ ꯂꯨꯝ ꯂꯥꯎꯔ ꯅꯨꯡꯉꯥꯏꯅꯤ ꯀꯦꯖꯤ ꯃꯉꯥ ꯇꯔꯨꯛ ꯇꯔꯥ ꯅꯪ ꯊꯦꯜꯂꯛꯀꯅꯤ ꯀꯦ
ꯍꯁ ꯍꯥ ꯕ꯭ꯔꯣ ꯈꯣꯡꯁꯥꯡꯗ ꯆꯠꯇ꯭ꯔꯦ ꯍꯧꯖꯤꯛꯀꯥꯟꯁꯦ ꯈꯣꯡꯁꯥꯡ ꯆꯠꯇ꯭ꯔꯕꯣ ꯍꯧꯖꯤꯛꯀꯥꯟꯁꯦ
ꯑꯗꯨꯗ ꯍꯪꯉꯤ ꯀꯩꯒꯤ ꯃꯔꯝ ꯂꯩꯗꯅ ꯆꯠꯇꯣꯏꯅꯣ ꯅꯪ ꯑꯗꯨꯗ ꯍꯪꯉꯤ ꯅꯪ
ꯀꯩꯅꯣ ꯍꯥꯏꯁꯤꯕꯣ
ꯀꯔꯤ ꯂꯩꯒꯦꯕꯗꯨꯗ ꯅꯪ ꯑꯗꯨꯗꯪꯁ ꯀꯩꯗ ꯂꯩꯒꯦ ꯑꯗꯣ ꯍꯔꯥꯡ ꯄꯨꯕꯤꯌꯣ ꯍꯥꯏꯔꯝ ꯀꯥꯡ ꯀꯥꯡꯕ ꯍꯣꯡꯖꯡ ꯄꯨꯕꯤꯒꯦ ꯍꯥꯏꯔꯣ
ꯅꯪ ꯕ ꯇꯣꯏꯅ ꯆꯠꯀꯟꯕꯗꯨꯗ ꯍꯪꯉꯤꯅꯤ ꯀꯩꯅꯣ ꯎ ꯈꯥꯏꯕ ꯈꯣꯠꯄ ꯑꯀ
ꯀꯩꯅꯣ ꯅꯪ ꯄꯥꯝꯃꯤꯁꯤꯅ ꯅꯪ ꯍꯥꯏꯏ ꯈꯜꯂꯁꯤꯅ ꯀꯩꯅꯣ ꯏꯕꯨꯡ ꯑꯉꯥꯎꯕ ꯑꯉꯥꯎꯕ
ꯍ ꯁꯂꯨꯡꯐꯝꯗꯤ ꯆꯠꯇ꯭ꯔꯣ ꯀꯣꯏꯕ
ꯆꯠꯇꯦ ꯆꯠꯇꯦ ꯃꯔꯝ ꯂꯩꯇꯦꯌꯦ ꯂꯥꯏ ꯂꯥꯏꯁꯨ ꯇꯧꯔꯤꯕ ꯑꯩꯉꯣꯟꯗꯩ ꯑꯩꯕꯨ ꯅꯪꯒꯨꯝꯕ ꯃꯤꯔꯦꯝ ꯂꯥꯝꯃꯤ
ꯀꯔꯤꯅ ꯍꯥꯏꯁꯤꯕꯣ ꯕ꯭ꯔꯗ ꯇꯣꯏꯅ ꯆꯠꯂꯤꯗꯨꯗꯤ ꯑꯗꯨꯏꯅꯦ ꯍꯪꯉꯤꯁꯦ
ꯂꯥꯏꯛ ꯂꯥꯏꯁꯨꯒꯤ ꯃꯔꯝꯗ ꯍꯥꯏꯔꯛꯑꯣ
ꯎꯝ ꯂꯥꯏꯛ ꯂꯥꯏ ꯁꯨꯒꯤ ꯃꯔꯝꯗ ꯍꯥꯏꯔꯛ ꯑꯣꯌꯦ ꯑ ꯪ ꯀꯔꯤꯝꯇ ꯈꯪꯉꯝꯃꯣꯏ ꯐ ꯅꯪ ꯂꯥꯏꯔꯤꯛ ꯇꯝꯃꯤꯁꯤ ꯀꯔꯤꯕꯨ ꯈꯪꯍꯧꯒꯦꯅ ꯑꯝꯇ ꯅꯪ ꯁꯤꯝꯗꯤ ꯈꯪꯍꯧꯋꯏ ꯍꯥꯏꯕꯁꯨ ꯇꯣ ꯍꯥꯏꯐꯦꯠ ꯇ ꯍꯥꯏꯔꯛꯎꯅꯦ
ꯅ ꯅꯪꯅ ꯈꯪꯗꯕꯗꯣ ꯍꯪꯉꯛꯑꯣ ꯅꯪꯅ ꯁꯤꯒꯤ ꯃꯇꯥꯡꯗ ꯈꯪꯗꯦ ꯍꯥꯏꯕꯗꯣ ꯍꯥꯏꯔꯛꯑꯣ
ꯑꯇꯩ ꯁꯨꯝ ꯀꯩ ꯍꯥꯏꯇꯥꯔꯦ ꯅꯪꯅ ꯄꯨꯟꯁꯤꯗ ꯀꯩ ꯍꯥꯏꯇꯥꯔꯦ ꯇꯝꯝꯕꯩ ꯃꯌꯥꯝꯁꯦ
ꯍꯣꯏꯕꯇꯣ ꯅꯪꯅꯅꯦ ꯑꯣꯏꯔꯦ ꯁꯤ ꯃꯇꯥꯡꯗ ꯈꯤꯇꯪ ꯆꯃꯝꯅꯩ ꯑꯗꯨꯗ ꯑꯣꯏꯅ ꯍꯪꯉꯑꯣ ꯑꯗꯨ ꯑꯩ ꯇꯥꯛꯔꯀꯦꯕ ꯑꯩꯅ ꯁꯤꯃ ꯈꯪꯉꯦꯗ ꯍꯥꯏꯔꯒꯦ ꯅꯪꯅ ꯆꯃꯝꯅꯕ
ꯄꯔ ꯍꯥꯟꯅ ꯑꯩ ꯄꯥꯈꯣ ꯑꯃ ꯆꯠꯂꯛꯀꯅꯦ ꯄꯥꯔꯀꯣ ꯑꯃ ꯆꯠꯂꯛꯀꯦꯕꯀꯣ ꯄ꯭ꯂꯦꯟ ꯑꯃ ꯄꯥꯏꯔꯦ ꯁꯤ ꯄ꯭ꯂꯦꯟ ꯑꯃ ꯄꯥꯏꯔꯦꯕꯀꯣ ꯃꯥꯏ ꯍ ꯍꯟꯗ꯭ꯔꯦꯗ ꯃꯤꯇꯔ ꯑꯕꯞꯇꯣ ꯄꯥꯏꯅꯦꯕꯀꯣ ꯁꯤ ꯄ꯭ꯂꯦꯟꯁꯦ ꯁꯤ ꯆꯦꯛ ꯆꯥꯃ ꯌꯥꯎꯋꯦꯕ ꯆꯦꯛ ꯑꯃꯁꯦ ꯊꯥꯗꯔꯤꯑꯕꯀꯣ
ꯎꯝ
ꯊꯥꯗꯈ꯭ꯔꯦꯕ ꯑꯁꯤ ꯀꯩꯅꯣ ꯁꯤ ꯋꯥꯔꯤꯁꯦ ꯇꯣꯛꯑꯁꯤ ꯑꯃ ꯑꯩ ꯑꯃꯒ ꯍꯥꯏꯔꯛꯀꯦ ꯑꯃ ꯑꯃꯒ ꯍꯥꯏꯔꯛꯀꯦꯕꯀꯣ ꯀꯩꯅꯣ ꯁ ꯑ ꯁꯥꯃꯨꯁꯦ
ꯎꯝ
ꯐ꯭ꯔꯤꯖꯇ ꯀꯃꯥꯏ ꯍꯥꯞꯆꯅꯤ
ꯀꯩꯅꯤꯁꯥꯅꯣ
ꯍꯥꯏꯔꯛꯑꯕ ꯁꯨꯝ ꯁꯥꯃꯨꯁꯦ ꯐ꯭ꯔꯤꯖꯇ ꯀꯃꯥꯏꯅ ꯍꯥꯞꯆꯤꯟꯗꯣꯏꯅꯣ
ꯈꯪꯗꯦ ꯈꯪꯗꯦ ꯑꯩ ꯑꯗꯨꯝꯕ
ꯑꯗꯨ ꯐ꯭ꯔꯤꯖꯇꯣ ꯊꯣꯡ ꯍꯥꯛꯇꯣ ꯍꯥꯞꯆꯤꯟꯗꯨ
ꯅꯍꯥꯛ ꯂꯁꯨꯨꯒꯤ ꯋꯥꯔꯤ ꯇꯧꯔ ꯑꯗꯨꯝ ꯑꯣꯏꯗꯕ ꯑꯗꯨꯅꯗꯤ ꯃꯤ ꯑꯣꯏꯕ ꯌꯥꯔꯣꯏꯌꯦ
ꯑꯩ ꯍꯧꯖꯤꯛ ꯑꯗꯨ ꯖꯤꯔꯞꯁꯤꯃꯨꯛ ꯀꯃꯥꯏꯅ ꯍꯥꯞꯅꯤꯕ
ꯀꯔꯤꯅꯣ ꯀꯃꯥꯏꯅ ꯍꯥꯞꯕꯅꯤꯕ
ꯖꯤꯔꯥꯞꯁꯦ ꯐꯤꯔꯁꯇ ꯀꯃꯥꯏ ꯍꯥꯞꯇꯣꯢꯅꯣꯕ
ꯖꯤꯔꯥꯞꯂꯣ
ꯑꯥ
ꯈꯪꯗꯦ
ꯐꯩ ꯐꯩꯗꯤ ꯍꯥꯏꯔꯛꯑꯣ ꯖꯤꯔꯥꯞꯁꯦ ꯀꯃꯥꯏ ꯐꯤꯁꯇ ꯍꯥꯞꯆꯟ ꯗꯣꯢꯅꯣ ꯈꯪꯗꯦ ꯑ ꯋꯥꯊꯤ ꯄꯤ ꯇꯧꯕ ꯑꯩꯅ ꯉ ꯍꯥꯏ ꯁꯥꯃꯨ ꯍꯥꯞꯄꯩ ꯃꯑꯣꯡꯗꯣ ꯍꯥꯞꯄꯣꯏꯗ꯭ꯔꯣ
ꯍꯥꯄꯣꯢ
ꯀꯃꯥꯢ ꯍꯥꯞꯇꯣꯢꯕ ꯗꯨꯗꯤ ꯍꯥꯢꯔꯛꯑꯣ
ꯈꯪꯗꯦ ꯑꯔꯨꯔꯨꯕ ꯇꯧꯔꯣ ꯑꯗꯨꯝꯕ ꯋꯥꯊꯤ ꯋꯥꯔ ꯌꯥꯏ ꯍꯥꯏꯅ ꯗꯦꯝꯃꯤ ꯑꯩ ꯋꯥꯊꯤ ꯃꯤꯔꯝꯃꯦ
ꯑ ꯖꯤꯔꯥꯞꯁꯦ ꯀꯃꯥꯏꯅ ꯐ꯭ꯔꯤꯖꯇ ꯍꯥꯞꯇꯣꯏꯣ ꯅꯪ ꯖꯤꯔꯥꯞꯁꯦ ꯐ꯭ꯔꯤꯖꯇ ꯍꯥꯞꯄꯁꯦ ꯀꯃꯥꯏꯅ ꯍꯥꯞꯇꯣꯏꯅꯣ ꯈꯪꯗꯕ꯭ꯔꯣ
ꯈꯪꯗꯦ
ꯑꯗꯨꯗꯤ ꯑꯃ ꯍꯥꯏꯔꯒꯦꯕ ꯀꯩꯅꯣꯒꯤ ꯀꯩꯅꯣ ꯅꯨꯄꯤ ꯑꯃꯅꯅꯦ ꯑꯩꯈꯣꯏꯒꯤ ꯁꯨꯃꯥꯏꯅ ꯃꯥꯁꯦ ꯏꯁꯤꯡ ꯀꯩꯅꯣꯁꯤꯗ ꯏꯁꯤꯡ ꯏꯄꯥꯛꯁꯦ ꯒꯝꯕꯔꯤ ꯀꯩꯀꯥ ꯃꯌꯥꯝ ꯂꯩꯕꯀꯣ
ꯎꯝ
ꯒꯝꯚꯤꯔ ꯀꯩꯀꯥ ꯃꯌꯥꯝ ꯂꯩꯕ ꯑꯗ ꯏꯁꯤꯡ ꯗ ꯂꯥꯟꯊꯣꯛꯄꯗꯗꯤ ꯁꯤꯗ꯭ꯔꯦꯕꯀꯣ ꯑꯗꯨꯒ ꯀꯩꯅꯣꯅ ꯑ ꯏꯁꯤꯡꯅ ꯂꯥꯟ ꯏꯁꯤꯡꯅ ꯂꯥꯟꯊꯣꯛꯄꯗꯗꯤ ꯁꯤꯗ꯭ꯔꯦ ꯑꯗꯨꯒ ꯀꯪꯐꯥꯟꯗ ꯌꯧꯍꯛꯄꯒ ꯁꯤꯔꯦꯕ ꯃꯥꯁꯦ ꯒꯝꯚꯤꯔꯅ ꯆꯥꯔ ꯁꯤꯕ ꯅꯠꯇꯦꯕ ꯃꯥꯁꯦ ꯀꯩꯗꯧꯔ ꯁꯤꯅꯣ
ꯄꯥꯈꯠ ꯑꯁꯤꯕ
ꯀꯃꯥꯏ ꯁꯤꯗꯣꯏꯅꯣ ꯃꯥꯁꯦ ꯂꯥꯟꯊꯣꯔꯝꯅꯦꯕ ꯒꯝꯚꯤꯔꯅ ꯆꯥꯕꯖꯨ ꯅꯠꯇꯦ ꯀꯩꯗꯧ ꯁꯤꯅꯣ
ꯕꯤꯄꯤ ꯋꯥꯡꯕꯩ ꯄꯥꯈꯜꯗ ꯁꯤꯔꯤꯅꯤ
ꯎꯝ ꯅꯠꯇꯦ
ꯕꯤꯄꯤ ꯈꯔ ꯋꯥꯡꯉꯦ ꯍꯥꯏꯕꯅꯤ ꯅꯨꯄꯤꯗꯣ ꯄꯥꯈꯠꯂꯁꯤ
ꯉꯁꯥꯏ ꯉꯁꯥꯏ ꯑꯦꯔꯣꯄ꯭ꯂꯦꯟꯗꯒꯤ ꯆꯦꯛꯇꯨ ꯇꯥꯛꯑ ꯁꯤꯌꯨ
ꯋꯥꯔꯤꯗꯤ ꯑꯦꯔꯣꯄꯂꯦꯟꯒꯤ ꯋꯥꯔꯤꯁꯨ ꯄꯨꯁꯜꯂꯛꯏ ꯁꯤꯒꯤ ꯑꯗꯨꯒꯤ ꯀꯣꯛꯇꯗꯤ ꯑꯗꯥꯏꯗ ꯑꯗꯨꯝ ꯂꯩꯅꯤ ꯍꯥꯏꯕ ꯌꯥꯔꯣꯏꯕ ꯅꯪ ꯃ ꯏꯅꯥꯎ ꯅꯪꯕꯨ
ꯐꯥꯀꯤꯒꯤ ꯃꯥ ꯑꯣꯏ
ꯑꯣ ꯑꯩꯗꯤ ꯉꯁꯥꯏ ꯇꯥꯔꯛꯑꯁꯤ ꯀꯩꯅꯣ ꯍꯥꯏꯅꯤꯗꯣ ꯅꯪ ꯁꯥꯟꯅꯔꯤ ꯂꯤꯁꯥꯁꯦ ꯀꯩꯀꯩ ꯒ ꯆꯥꯊꯗꯅ
ꯀꯔꯤ ꯁꯣꯔꯦꯟꯗꯤ ꯕꯣꯅꯤꯡꯡ ꯆꯠꯇꯅ ꯆꯥꯛ ꯈꯔ ꯁꯤꯗꯩ ꯈꯔ ꯆꯥꯁꯜꯂꯒ ꯉꯔꯥꯡ ꯉꯔꯥꯡ ꯉꯁꯤ ꯏꯁꯄꯦꯟꯒ ꯕꯦꯜꯖꯤꯌꯝꯒ ꯂꯩ ꯐꯖꯩ ꯉꯔꯥꯡꯗꯤ ꯍꯦꯛꯇ ꯃꯤꯃꯤꯁꯦ ꯈꯪꯗꯦ ꯕꯖꯤꯝꯁꯨ ꯐꯖꯩꯖ ꯐꯖꯩ ꯑꯩ ꯈꯪꯗ ꯑꯩ ꯈꯪꯗꯦ ꯑꯃ ꯍꯦꯛꯇ ꯀꯥꯖꯁꯅ ꯑꯩ ꯑꯩꯈꯣꯏꯗꯤ ꯈꯪꯗꯦ ꯀꯥꯈ꯭ꯔꯁꯤ ꯍꯥꯥ
ꯃꯁꯛ ꯈꯪꯕ ꯀꯅꯥꯕꯗꯖ
ꯂꯖꯝ ꯈꯪꯉ ꯀꯩꯅꯣ ꯂꯨꯀꯥꯀꯨ ꯌꯥꯎꯔꯤ ꯑꯗꯒꯤ ꯀꯦꯕꯤꯟ ꯗꯤꯕ꯭ꯔꯥꯏꯅ ꯌꯥꯎꯔꯤ ꯍꯥ
ꯎ
ꯀꯔꯤ
ꯇꯨꯀꯥꯀꯨꯏ ꯇꯤꯝꯂꯕ
ꯑꯥ ꯃꯥꯅꯦ
ꯂꯨꯀꯥꯛꯄꯨꯗꯤ ꯈꯪꯅꯩꯅꯦ
ꯑꯥ ꯀꯩꯅꯣꯒꯤ ꯑꯗꯨꯝ ꯈꯅꯥꯟꯅ ꯈꯔꯅ ꯇꯧꯔꯒ ꯀꯣꯕꯤ ꯀꯞ ꯇꯧꯔ ꯁꯤꯡꯖꯨ ꯅꯥꯟꯅ ꯃꯤꯃꯤꯗꯨ ꯁꯨꯗꯔ ꯉꯔꯥꯡ ꯂꯨꯄꯥ ꯑꯩꯈꯣꯏ ꯃꯉꯥꯅ ꯀ ꯂ ꯅꯨꯄꯥ ꯆꯥꯝꯃꯩ ꯃꯤ ꯂꯩꯔ ꯑꯗꯨ ꯁꯤꯡꯖꯨꯁꯨ ꯆꯨꯝꯃꯦ ꯑꯅ ꯑ ꯑꯗ ꯉꯥꯡꯗꯥꯅꯤ ꯀꯩꯅꯣꯒ ꯐ꯭ꯔꯥꯟꯁꯀ ꯃꯣꯔꯀꯣꯒꯕꯣꯠ ꯂꯩꯕꯗꯣ
ꯎꯝ
ꯇꯧꯔꯒ ꯑꯗꯒꯤ ꯆꯝꯄ꯭ꯔꯥ ꯃꯤꯒꯤ ꯋꯥꯗ ꯀꯥꯈꯠꯂ ꯍꯦꯛꯑꯦ ꯑ ꯗꯁ ꯀꯨꯁ ꯍꯥ
ꯊꯥ ꯂꯥꯛꯒ
ꯑ ꯗꯁ ꯗꯁ ꯈꯨꯁ ꯅꯥꯁꯄꯇ ꯀꯥ ꯍꯦ
ꯁꯃꯤ ꯀꯅꯥꯗꯦ
ꯃꯤꯉꯣꯟꯗꯣꯏꯅꯤ ꯀꯩꯅꯣ ꯃꯁꯨꯝ ꯃꯄꯨ ꯇꯨꯝꯃꯤꯀꯥꯟꯗ ꯇꯨꯃꯤꯟꯅ ꯍꯦꯛꯄꯅꯤꯗ
ꯋꯥꯔꯜ ꯀꯞꯁꯦ ꯈꯔ ꯀꯨꯏꯅ ꯇꯧꯔꯦ ꯏꯃ ꯉꯥꯅꯨꯒꯁꯦ ꯆꯠꯂꯛꯈꯤꯅꯤ ꯈꯪꯉꯤ ꯄꯥꯔꯇꯤꯗ ꯅꯨꯡꯉꯥꯏꯔꯗꯤ ꯉꯥꯅꯨꯒꯗꯤ ꯆꯠꯂꯛꯈꯤꯅꯤ
ꯀꯔꯤꯅꯣ ꯍꯥꯏꯁꯤꯕꯣ
ꯋꯥꯈꯔꯁꯨ ꯈꯔ ꯀꯨꯏꯟꯗꯔꯤ ꯉꯥꯅꯨꯁꯨꯦ ꯆꯠꯂꯛꯈꯤꯅꯤ
ꯎꯝ ꯑꯗꯨꯝꯕꯗꯤ ꯇꯧꯗꯦ ꯁꯨꯝ ꯁꯨꯝꯕꯤꯠꯇꯅꯦ ꯁꯨꯝꯕꯤꯠ ꯍꯦꯛꯇ ꯁꯣꯔꯣꯛ ꯃꯄꯥꯟꯗ ꯍꯧꯕꯗꯨꯗ
ꯊꯥꯒꯂꯣ ꯑꯔꯥꯎ
ꯎ ꯊ ꯈꯨꯁꯤ ꯇ
ꯑꯁꯦꯡ ꯃꯌꯦꯛꯕꯤ ꯊꯥꯒꯠꯂꯨꯔꯅ ꯑꯩ ꯍꯧꯔꯛꯀꯅꯨ ꯍꯥꯏ ꯅꯪ
ꯎ ꯃꯣꯏ ꯌꯨꯝ ꯀꯩꯅꯣꯗꯨ ꯀꯦꯃꯦꯔꯥ ꯊꯦꯠꯄꯖꯥꯠꯅꯤꯗ ꯃꯃꯥꯡꯗ ꯏꯃꯥꯟꯅꯕ ꯑꯃꯅ ꯀꯥꯔ ꯆꯠꯄ꯭ꯔꯥ ꯍꯦꯛ ꯍꯧꯧꯖꯥꯔꯦ ꯕꯤꯗꯤꯑꯣ ꯊꯥꯗꯣꯔꯦ ꯑꯩ
ꯀꯃꯥꯏꯟ ꯀꯝ ꯀꯥꯏ ꯆꯗꯦ
ꯑ ꯃꯣꯏ ꯀꯩꯅꯣ ꯁꯣꯁꯦꯜ ꯃꯦꯗꯤꯌꯥꯗ ꯊꯥꯗꯣꯛꯄ ꯅꯠꯇꯕ ꯃꯣꯏ ꯂꯩꯀꯥꯏꯗ ꯃꯤꯗ ꯎꯠ ꯀꯩꯅꯣ ꯇꯧꯔꯦ ꯍꯥꯏꯁꯤꯗꯤ ꯂꯤꯦ ꯃꯣꯏ ꯃꯃꯥ ꯀ
ꯨꯞ ꯈꯔ ꯀꯨꯏꯅ ꯇꯧꯔꯗꯤ ꯄꯣꯠ ꯆꯩ ꯃꯥꯡꯅꯔꯛꯑꯅꯤ
ꯑ ꯑ ꯂꯩꯀꯥꯏ ꯐꯠꯇꯦ ꯀꯣꯕꯤ ꯀꯩꯀꯥꯝ ꯊꯥꯅꯗꯦ
ꯃꯥꯔꯦ ꯅꯪ ꯋꯥꯥꯛ ꯀꯟꯅ ꯃꯥꯗ
ꯑꯦꯥ ꯄꯤ ꯌ ꯀꯣꯕꯤ ꯀ ꯀ ꯊꯥꯗꯤ ꯁꯤꯄ ꯇꯧꯔꯒ ꯀꯩꯅꯣ ꯇꯧꯔꯦ
ꯑꯦꯕꯤꯗꯤ ꯊꯔ ꯀꯅ
ꯌꯥꯕ꯭ꯔꯥ ꯑꯁꯦꯡꯕ
ꯌꯥꯥꯏꯌꯦ ꯊꯥꯒꯠꯂꯛꯑꯣ
ꯅꯪ ꯅꯃꯤꯡꯗ ꯗꯥꯏꯔꯛ ꯄꯜꯂꯒ ꯊꯥꯒꯠꯂꯛꯄꯗꯣ ꯅꯪ ꯀꯩꯝ ꯢꯀꯥꯏꯗ꯭ꯔꯕꯣ ꯀꯣꯟꯅ ꯑꯗꯨ ꯑꯗꯥꯗꯤ ꯍꯥꯏꯅꯗꯕꯤ
ꯑꯦ ꯀꯨꯁꯤ ꯇꯧꯕꯣ ꯍꯧꯖꯤꯛ ꯑꯩꯈꯣꯏ ꯗꯤ ꯑꯦꯝ ꯀꯤꯌꯔꯗꯅꯦ ꯂꯩꯔꯤꯁꯦ
ꯄꯣꯢꯔꯩꯁꯦ ꯃꯋꯣꯡ ꯑꯃꯅꯦꯗꯤ ꯍꯥꯢꯔꯛꯀꯅꯨꯍꯦ
ꯋꯥꯔꯤꯒ ꯍꯥꯥ ꯂꯧ ꯀꯩꯅꯣ ꯇꯧꯗ꯭ꯔꯕꯣꯔꯦ ꯂꯧ ꯎꯗ꯭ꯔꯣ ꯅꯣꯏ ꯏꯗꯤ
ꯑꯣꯀꯦ
ꯀꯩꯅꯣ ꯑꯣꯏꯗꯤ ꯏꯃꯥꯟꯅꯕꯣꯏꯗꯤ ꯂꯧ ꯀꯩꯅꯣ ꯆꯥꯡ ꯄꯥꯠꯇ ꯃꯣꯏ
ꯀꯩꯅꯣ ꯃꯣꯏ ꯉꯁꯥꯏ ꯂꯧ ꯑꯅꯤ ꯑꯅꯤꯔꯛ ꯎꯕꯩ ꯉꯁꯤ ꯈꯥꯎꯔꯩ ꯇꯧꯅꯦꯅ ꯍꯥꯏꯍꯧꯋꯤ
ꯀꯅꯥ ꯅꯃꯅ
ꯕꯤꯛꯇꯔꯗꯣ
ꯀꯅꯥ ꯄꯗ ꯍꯨ
ꯃꯣꯏ ꯀꯩꯅꯣꯒꯤ ꯂꯧ ꯑꯅꯤ ꯆꯥꯕꯒꯤꯀꯣ ꯑꯗ ꯉꯁꯤ ꯈꯥꯎꯌꯩ ꯈꯥꯎꯌꯩ ꯇꯒꯗꯣꯢ ꯈꯨꯂꯪ ꯀꯩꯀꯥ ꯆꯠꯄ ꯈꯣꯠꯄ ꯃꯤ ꯐꯔꯛ ꯇꯥꯢ ꯈꯣꯠꯂꯦ ꯉꯁꯤ ꯑꯗꯨꯝ ꯈꯥꯎꯋꯩ ꯇꯧꯔꯅꯤꯅ ꯃꯦꯆꯤꯟ ꯊꯧꯗꯔꯦ ꯈꯣꯠꯂꯦꯅ ꯉꯁꯥꯏ ꯍꯥꯢꯍꯧꯕꯅꯦ ꯎꯝ ꯑꯥ
ꯑꯣ ꯋꯥꯔꯜ ꯀꯞꯀꯤ ꯅꯃꯥꯗ ꯋꯥꯔꯜ ꯀꯞꯀꯤ ꯅꯃꯥꯗ ꯏꯃ ꯄꯣ ꯑꯦ ꯄꯣꯖ ꯏꯔ ꯊꯥꯒꯠꯂꯛꯀꯅꯤꯀꯣ ꯅꯪ
ꯍꯥ
ꯌꯥꯔꯕꯣ ꯁꯨꯖꯥꯟ ꯊꯥꯡꯒꯠꯂꯛꯄ
ꯌꯥꯏ ꯀꯨꯁꯤ ꯇꯧꯋꯣ
ꯀꯥꯏꯗꯅꯣ ꯄꯣꯁ ꯏꯕꯁꯦ
ꯍꯥꯥ
ꯀꯥꯏꯗꯅꯣ ꯄꯣꯁ ꯏꯕꯁꯦ ꯀꯗꯥꯗꯅꯣ ꯏꯔ ꯊꯥꯡꯒꯠ ꯐꯝꯖꯦ